ꯍꯣꯏ ꯀꯔꯤ ꯇꯧꯕ
ꯍꯥ
ꯀꯔꯤ ꯇꯧꯕ꯭ꯔꯣ
ꯑꯥ ꯀꯔꯤꯁꯨ ꯇꯧꯗꯦꯗ ꯑꯗꯨꯝ
ꯑꯥꯑ
ꯅꯣꯡ ꯆꯨꯗꯕ꯭ꯔꯣ
ꯅꯪꯁ ꯅꯣꯡꯗꯤ ꯆꯨꯗꯦ
ꯍꯣꯏ ꯆꯥꯛ ꯆꯥꯕ ꯂꯣꯏꯔꯅꯤ ꯑꯗꯣ ꯅꯣꯡ ꯆꯨꯕꯒꯤ ꯃꯄꯥꯟ ꯊꯣꯛꯄ ꯌꯥꯗꯕ ꯅꯪꯒꯤꯗꯤ ꯅꯣꯡ ꯆꯨꯗꯕ꯭ꯔꯣ
ꯍꯣꯏ ꯅꯣꯡ ꯆꯨꯗꯦ ꯍꯣꯏ
ꯅꯨꯉꯥꯢꯕꯅꯤꯅꯦ
ꯆꯥꯛ ꯆꯥꯔꯕꯣ
ꯍꯣꯢ ꯆꯥꯔꯦ
ꯀꯔꯤ ꯃꯇꯦꯡ ꯆꯥꯔꯦ ꯉꯁꯤ
ꯉꯁꯤ ꯃꯨꯛꯀ ꯎꯁꯣꯏ ꯆꯥꯏꯅꯦ ꯈꯔꯤꯔꯣ ꯎꯁꯣꯏ ꯆꯥꯏꯕ ꯉꯁꯤ ꯃꯨꯛꯀ ꯉꯔꯥꯡꯒꯤ ꯑꯦꯟꯁꯥꯡꯗꯣ ꯑꯃꯨꯛꯀ ꯆꯥꯢ ꯏꯔꯣ ꯍꯧꯖꯤꯛꯐꯥꯎ ꯊꯣꯡꯗ꯭ꯔꯤꯗꯨꯗꯤ ꯆꯥꯛ ꯂꯥꯝꯗꯕ꯭ꯔꯥ
ꯇꯝꯕ ꯍꯧꯋꯦ
ꯊꯧꯕ ꯉꯝꯗ꯭ꯔꯗꯤ
ꯑꯩ
ꯑꯗꯨꯗ ꯑꯩ ꯍꯧꯒꯠꯂꯦꯕ
ꯊꯦꯡꯅ ꯇꯨꯝꯕꯒꯤꯀꯣ
ꯑꯩꯁꯦ ꯊꯦꯡꯅ ꯍꯦꯟꯅ ꯇꯨꯝꯅꯤꯗ ꯅꯪ ꯅꯪꯅꯗꯤ ꯍꯦꯟꯅ ꯄꯨꯡ ꯑꯍꯨꯝꯒꯨꯝꯕꯗ ꯇꯨꯝꯃꯦ ꯉꯔꯥꯡ ꯑꯩ ꯑꯗꯨꯝ ꯕꯤꯗꯤꯑꯣ ꯍꯣꯔꯦꯟ ꯍꯥꯏꯔꯛꯀꯦ ꯑꯗꯣ ꯎ ꯁꯤꯈꯔꯤ ꯇꯧꯋꯦꯗꯣ ꯑꯩ ꯇꯥꯕ꯭ꯔꯣ
ꯎꯝ ꯇꯥꯏ ꯇꯥꯏ
ꯁꯤ ꯀ꯭ꯔꯤ ꯇꯧꯅꯤ ꯆꯥꯛ ꯆꯥꯔꯒ
ꯑꯁ ꯑꯗꯨꯝ ꯂꯩꯔꯅꯤ
ꯑꯗꯨꯝ ꯂꯩꯒꯅꯤ ꯊꯕꯛ ꯆꯠꯂꯣꯏ
ꯊꯕꯛ ꯂꯩꯇꯦ
ꯑꯗꯨ ꯐꯥꯔꯝꯒꯨꯝꯕꯗꯤ ꯇꯥꯎꯗꯕ꯭ꯔꯥ
ꯍꯥ
ꯐꯥꯔꯝꯒꯨꯝꯕ ꯇꯧꯕ꯭ꯔꯥ ꯇꯧꯗꯕ꯭ꯔꯥ
ꯐꯥꯝꯒꯨꯝꯕ
ꯇꯥꯎꯗꯦꯗ
ꯑꯥ ꯕꯤꯁꯅꯨꯄꯨꯔ ꯔꯣꯝꯗꯗꯤ ꯀꯅꯥ ꯀꯅꯥ ꯂꯩꯕ꯭ꯔꯣ
ꯀꯔꯤꯕ
ꯕꯤꯁꯦꯝꯄꯨꯔꯗꯣ ꯎꯝ ꯅꯣꯏ ꯃꯥ ꯁꯨꯝꯁꯤꯔꯝꯗ ꯂꯩꯥꯕꯅꯦ ꯅꯣꯏ ꯂꯩꯕꯁꯦ ꯁꯨꯝ ꯁꯨꯔꯝꯗꯅꯤꯀꯣ ꯇꯥꯕꯔꯣ ꯇꯥꯍꯧꯗꯦ
ꯑꯥ ꯑꯩꯈꯣꯏꯁꯨ
ꯅꯪꯒꯤ ꯀꯣꯟꯁꯦ ꯁꯦꯡꯅ ꯇꯥꯗꯅꯦ
ꯐꯤꯂꯝꯁꯦ ꯍꯧꯖꯤꯛꯀꯥꯟꯁꯦ ꯁꯨꯇꯤꯅꯦꯕꯀꯣ
ꯂꯝ ꯑꯣꯏꯔꯒ ꯁꯤꯇꯤ ꯑꯣꯏꯔꯒ ꯂꯩꯌꯦ ꯌꯨꯝꯗ
ꯊꯥ ꯊꯥ ꯑꯃꯒꯨꯝ ꯃꯔꯥ
ꯑꯗꯨꯝ ꯑꯗꯨꯗꯤ ꯈꯨꯟ ꯆꯠ ꯅꯦꯛꯁ ꯋꯤꯛ ꯀꯨꯝꯕꯗ ꯆꯠꯀꯦ ꯇꯧꯅꯤꯗꯣ ꯈꯪꯗꯦ ꯀꯔꯝ ꯇꯧꯒꯗ꯭ꯔꯥ ꯅꯣꯡꯁꯨ ꯑꯃꯨꯛꯀ ꯆꯨꯌꯦ ꯑꯗꯨꯝ ꯂꯝꯕꯤꯁꯦ ꯐꯠꯇꯕꯒꯤꯀꯣ ꯂꯝꯕꯤ ꯐꯥꯗꯨꯔꯒꯦ ꯐꯥ ꯒꯥꯔꯤꯒꯨꯝꯕ ꯂꯩꯕꯗꯤ ꯆꯠꯄ ꯆꯊꯣꯛꯂꯦ
ꯑꯗꯨꯒꯤ ꯑꯥ ꯀꯣꯏꯕ ꯂꯥꯛꯑꯣ ꯑꯩ ꯑꯩꯈꯣꯏ ꯂꯩꯐꯝ ꯐꯝꯗ
ꯑꯗꯠꯇꯤ ꯆꯠꯄꯅ ꯉꯝꯃꯣꯏꯍꯦ ꯑꯩꯅ ꯍꯥꯏꯕꯗꯤ ꯈꯨꯜ ꯂꯥꯛꯎ ꯏꯃꯥ ꯈꯛꯇꯅꯤ ꯍꯧꯖꯤꯛꯀꯥꯟ ꯕꯥꯕꯥ
ꯎꯪ ꯑꯗꯣ
ꯍꯛꯆꯥꯡ ꯅꯨꯡꯉꯥꯏꯗꯕꯛ
ꯑꯗꯣ ꯑꯥ ꯑꯥ ꯑ ꯥ ꯑꯩꯈꯣꯏꯒꯤ ꯈꯨꯟꯗꯀꯣ
ꯍꯣꯏ
ꯅꯪ ꯑꯥ ꯆꯠꯀꯦ ꯇꯧꯕꯀꯣ
ꯍꯣꯏ
ꯑꯗꯨ ꯍꯧꯖꯤꯛꯀꯥꯟꯁꯦ ꯀꯔꯤ ꯀꯔꯤ ꯆꯥꯕ ꯁꯤꯖꯤꯟꯅꯣꯕ
ꯂꯣꯏꯅꯃꯛ ꯆꯔꯒ ꯂꯩꯔꯅꯤ ꯂꯥꯎꯅꯦ ꯅꯪꯁꯨ ꯑꯦꯌꯔꯒꯟꯒꯨꯝꯕ ꯂꯩꯔꯗꯤ ꯄꯨꯔꯒ
ꯅꯪ ꯀꯔꯝ ꯀꯥꯟꯗ ꯑꯥ ꯆꯠꯇꯣꯏꯅꯣ ꯈꯨꯟꯗ
ꯍꯧꯖꯤꯛ ꯍꯧꯖꯤꯛ ꯇꯤ ꯍꯥꯏꯐꯝ ꯈꯪꯗꯦꯗꯥ ꯑꯗꯨ ꯑꯩꯅ ꯐꯨꯜ ꯇꯔꯒꯦꯠ ꯇꯧꯕꯗꯤ ꯅꯦꯛꯁ ꯋꯤꯛꯀꯨꯝꯕ ꯆꯠꯁꯤꯔꯅ ꯈꯟꯕꯅꯤꯗ ꯈꯪꯗ꯭ꯔꯤꯗ ꯍꯧꯖꯤꯛ ꯍꯧꯖꯤꯛꯇꯤ ꯂꯝꯕꯤꯒꯤ ꯄꯥꯎ ꯎꯅꯔꯒ ꯆꯠꯀꯦ ꯇꯧꯕꯗꯤ ꯅꯑꯗꯣ ꯅꯪ
ꯃꯣꯏꯒꯤ ꯑꯥ ꯂꯥꯎꯗ ꯃꯣꯏꯒꯤ ꯂꯥꯎꯗ ꯑꯥ
ꯌꯥꯝꯃꯦ ꯑꯥ ꯑꯥ ꯀꯔꯤ ꯀꯔꯤ ꯆꯥꯅꯤꯡꯉꯥꯏ ꯌꯥꯝꯕ꯭ꯔꯥ
ꯃꯩꯇꯩꯂꯣꯟ ꯑꯗꯨꯗꯤ ꯀꯣꯟ ꯀꯣ ꯀꯣꯟ ꯀꯣ ꯀ
ꯀꯔꯤꯑꯕ ꯅꯪ ꯅꯪꯒꯤꯗꯣ ꯐꯖꯅ ꯇꯥꯗꯦꯅꯦ
ꯃꯇꯩꯂꯣꯟꯅ ꯈꯪꯕꯗ ꯀꯣꯔꯟ ꯀꯣ
ꯑꯥ
ꯃꯦꯏꯁꯇꯣ ꯑꯗꯨꯒ ꯀꯀꯨꯝꯕꯔꯒꯨꯝꯕ ꯂꯩꯔꯤꯅꯤ ꯅꯣꯏꯗꯁꯨ ꯂꯩ ꯑꯥ
ꯌꯥꯔꯗꯤꯀꯣ
ꯎꯝ
ꯅꯪ ꯂꯩ ꯅꯪ ꯑꯍ ꯅꯪꯒꯤ ꯈꯨꯟꯗ ꯅꯪ ꯂꯥꯛꯄ ꯑꯍ ꯂꯥꯛꯄ ꯑꯣꯏꯔꯗꯤꯀꯣ
ꯍꯣꯏ ꯑꯦ
ꯑꯩꯁꯨ ꯂꯥꯛꯀꯦ ꯑ ꯑꯗꯨꯒꯨꯝꯕ ꯆꯥꯅꯤꯡꯉꯥꯏꯗꯣ
ꯍꯣ ꯆꯥꯅꯤꯡꯉꯥꯏ
ꯊꯕꯛ ꯁꯨꯗ꯭ꯔꯗꯤ ꯆꯥꯅꯤꯉꯥꯏꯁꯨ ꯐꯥꯎꯔꯣꯏꯗ ꯈꯔꯗꯤ ꯃꯇꯦꯡ ꯄꯥꯡꯕ ꯇꯥꯔꯦꯗꯅ
ꯊꯕꯛ ꯊꯕꯛꯗꯤ ꯑꯍ ꯌꯥꯗꯤ ꯌꯥꯏ ꯑꯗꯨ ꯑꯗꯨ ꯑꯣꯏꯔꯁꯨ ꯂꯥꯎ ꯑꯩꯗꯤ ꯈꯪꯗꯦꯅꯦ ꯊꯕꯛ ꯁꯨꯕ ꯍꯥꯏꯗꯦꯅꯦ ꯍꯥꯏꯗꯤ ꯍꯥꯢꯗꯦꯕ ꯂꯧꯒꯤ ꯢ ꯑꯗꯨ ꯀꯔꯤꯔꯥ ꯆꯠꯂꯒ ꯆꯠꯂꯒ ꯀꯔꯤ ꯀꯔꯤ ꯑ ꯂꯥꯎꯗꯅ ꯌꯨꯝ ꯄꯨꯔꯛꯄ ꯑꯗꯨꯒꯨꯝꯕꯗꯤ ꯇꯧꯕ ꯌꯥꯏ
ꯑ ꯅꯠꯇꯦ ꯑꯩꯅ ꯍꯥꯢꯕꯗꯤ ꯂꯨꯍꯣꯡꯕ ꯃꯇꯝ ꯂꯥꯛꯈ꯭ꯔꯦ ꯑꯗꯣ ꯑꯗꯨꯒꯨꯝꯕ ꯍꯥꯏꯗ꯭ꯔꯗꯤ ꯇꯣꯞꯄ ꯁꯔꯚꯤꯁꯀꯨꯝ ꯒꯣꯚꯔꯃꯦꯟꯠ ꯖꯣꯕ ꯀꯨꯝꯕ ꯈꯪꯔꯗꯤ ꯑꯗꯨ ꯑꯩꯁꯨ ꯄ꯭ꯔꯦꯛꯇꯤꯁ ꯑꯣꯏꯅ ꯇꯧꯔꯒꯦ ꯍꯥꯏꯕꯅꯤꯗ ꯑꯩꯁꯨ ꯍꯥꯏ ꯍꯥꯏꯌꯦ ꯍꯥꯏꯕ ꯅꯠꯇꯦꯗ ꯂꯧꯒꯤ ꯊꯕꯛ ꯑꯗꯣ ꯄ꯭ꯔꯦꯛꯇꯤꯁ ꯇꯧꯕꯅꯤꯗ ꯑ ꯁꯤ ꯈꯪꯗꯦ ꯊꯕꯛ ꯁꯨꯅꯤꯡꯉꯥꯏ ꯂꯩꯌꯦ ꯍꯥꯏꯕꯀꯣ
ꯅꯪ ꯅꯪ ꯂꯥꯛꯄ ꯀꯥꯟꯗꯀꯣ ꯑꯥ ꯑ ꯅꯣꯏꯒꯤ ꯈꯨ ꯈꯨꯟ ꯌꯧꯈ꯭ꯔꯦ ꯑꯗꯨ ꯃꯇꯝꯗ ꯑꯥꯢꯕꯨ ꯑꯞꯗꯦꯠ ꯇꯧꯕꯤꯔꯛꯑꯣ ꯑꯗꯨ ꯑꯩ ꯃꯥꯇꯝ ꯌꯦꯡꯔꯒꯀꯣ ꯃꯇꯝ ꯌꯦꯡꯔꯒ ꯑꯗꯨꯒ ꯒꯥꯔꯤꯁꯨ ꯐꯪꯗꯕꯒꯤꯅ ꯑꯗꯨꯝ ꯌꯦꯡꯔꯒ ꯑ ꯌꯥꯔꯗꯤ ꯑꯩꯁꯨ ꯂꯥꯛꯀꯦ
ꯑꯩꯈꯣꯏꯒꯤ ꯀꯩ ꯔꯤꯒꯨꯂꯔ ꯑꯣꯢꯗꯕꯒꯤꯅꯤꯗ
ꯎꯝ
ꯔꯤꯒꯨꯂꯔ ꯄꯦꯁꯦꯟꯖꯔ ꯂꯩꯔꯗꯤ ꯘꯥꯝ ꯂꯝꯕꯤꯗ ꯆꯠꯄ ꯇꯥꯔꯤꯅꯦ ꯃꯥꯗꯤ ꯆꯠꯀꯦ ꯍꯥꯏꯔꯗꯤꯀꯣ ꯍꯣꯢ ꯈ꯭ꯔꯥꯕꯝꯘꯥꯝ ꯂꯝꯕꯤꯗ ꯀ꯭ꯔꯤꯁꯦꯟꯘꯥꯝ ꯎꯝ ꯈꯪꯗꯦ ꯒꯔꯤ ꯒꯔꯤꯒꯨꯝꯕ ꯐꯪ
ꯔꯣꯏꯗ꯭ꯔꯥ
ꯅꯪꯅ ꯒꯔꯤ ꯃꯆꯥ ꯂꯩꯔꯗꯤ
ꯍꯥ
ꯅꯪꯅꯒꯔꯤ ꯃꯆꯥꯒꯨꯝꯕ ꯂꯩꯔꯗꯤ ꯊꯤꯜꯂꯝꯃꯒ ꯂꯥꯛ ꯑꯣ
ꯒꯥꯔꯤ ꯃꯆꯥꯅꯠ ꯆꯠꯄ ꯌꯥꯕ꯭ꯔꯥꯅꯦ ꯁ꯭ꯋꯥꯏꯗ
ꯍꯣꯏꯅꯦ ꯑꯩꯖꯨ ꯆꯠꯂꯒ ꯑꯃꯨꯛ ꯍꯜꯂꯛꯄꯅꯤꯅꯦ ꯈ꯭ꯔꯗꯤ ꯂꯝꯕꯤꯗꯤ
ꯍꯥꯏꯗꯤ ꯑꯥꯑꯥ ꯑꯩꯅ ꯍꯥꯏꯕ ꯗꯤꯀꯣ ꯑꯩꯈꯣꯏꯒꯤ ꯁꯥꯏꯠꯇ ꯑꯩꯁꯦ ꯑꯥ ꯍꯧꯖꯤꯛ ꯅꯪ ꯂꯩꯕ ꯃꯐꯝꯗ ꯆꯠꯅ ꯅꯪ ꯂꯩꯕ ꯃꯐꯝ
ꯑꯗꯣ ꯑꯩ ꯑꯩꯒꯤ ꯂꯩꯕ ꯃꯐꯝꯅ ꯅꯣꯏꯒꯤ ꯈꯨꯟꯗꯥꯏꯔꯦꯛ ꯌꯥꯎꯅꯤꯡꯉꯥꯏ ꯗꯣ
ꯍꯣꯏ ꯀꯇꯥꯡꯎ ꯂꯝꯕꯤꯖꯤ ꯆꯠꯂꯗꯤ ꯌꯥꯏꯕ ꯑꯗꯨꯗꯣ ꯑꯩꯁꯨ ꯆꯠꯇꯔꯤ ꯑꯗꯨꯗꯣ ꯑꯗꯨ ꯀꯔꯝ ꯇꯧꯕ ꯈꯪꯗꯦ
ꯑꯗꯨꯑꯣꯏꯔꯖꯨ ꯑꯥ ꯒꯥꯔꯤ-ꯒꯥꯔꯤꯃ ꯆꯥꯗꯤ ꯌꯥꯎꯗꯤ-ꯌꯥꯎꯗꯦ ꯑꯗꯣ ꯑꯩ ꯑꯥ ꯄꯩꯁꯥ ꯂꯩꯔꯗꯤ ꯀꯣ ꯄꯩꯁꯥ
ꯍꯣꯌ
ꯑꯩꯁꯦ ꯄꯩꯁꯥ-ꯄꯩꯁꯥꯒꯨꯝꯕ ꯂꯩꯔꯗꯤ ꯑꯥ ꯁ꯭ꯀꯨꯇꯤꯒꯨꯝꯕ ꯔꯦꯟ ꯇꯧꯔꯒ ꯀꯣ
ꯑꯪ ꯏꯁ꯭ꯀꯨꯇꯤꯗꯤ ꯆꯠꯄ ꯅꯨꯡꯉꯥꯢꯔꯣꯢꯗ
ꯍꯥꯥꯑꯥ
ꯁ꯭ꯀꯨꯇꯤꯒꯨꯝꯕꯗꯤ ꯆꯠꯄ ꯅꯨꯡꯉꯥꯏꯔꯣꯏꯕ ꯁ꯭ꯀꯨꯇꯤꯒꯤ ꯇꯥꯏꯌꯔꯗꯤ ꯄꯤꯛꯄ
ꯂꯝꯕꯤ ꯐꯠꯇ-ꯐꯠꯇꯕꯁꯤꯡꯁꯦ ꯁ꯭ꯀꯨꯇꯤ ꯂꯩ ꯐꯩꯑꯗꯥ ꯅꯠꯇ꯭ꯔꯣ ꯑꯥꯛꯑꯥ ꯁ꯭ꯀꯨꯇꯤ ꯑꯥ ꯂꯝꯕꯤꯖꯦ ꯌꯥꯝꯐꯠꯇꯕ ꯑꯣꯏ ꯑꯣꯏꯔꯗꯤꯀꯣ
ꯕꯥꯏꯛ ꯕꯥꯏꯛꯗꯤ ꯀꯩ ꯄ꯭ꯔꯣꯕ꯭ꯂꯦꯝꯁꯨ ꯄ꯭ꯔꯣꯕ꯭ꯂꯦꯝꯁꯨ ꯌꯥꯝꯅ ꯂꯩꯌꯦ ꯎ ꯑꯥ ꯁꯀꯨꯇꯤꯁꯦ ꯁ꯭ꯀꯨꯇꯤ ꯀꯝꯐꯣꯔꯠ ꯑꯣꯏꯗ ꯕꯥꯏꯛꯗꯤ ꯋꯥꯏꯑꯗ ꯑꯩꯒꯤꯗꯤ
ꯑꯣꯑꯣ ꯍꯧꯖꯤꯛꯀꯥꯟꯗꯤ ꯁ꯭ꯀꯨꯇꯤꯁꯨ ꯏꯟꯖꯤꯟ ꯏꯟꯖꯤꯟ ꯂꯣꯏꯅꯃꯛ ꯀꯩꯅꯣ ꯇꯧꯋꯦꯕ ꯑꯥ ꯕꯥꯏꯛꯀ ꯆꯞ ꯃꯥꯟꯅꯩꯕꯗ
ꯇꯧꯋꯦ ꯅꯠꯇꯦꯅꯠ